ꯎꯝ
ꯍꯜꯂꯣ
ꯇꯥꯏꯅꯦ ꯇꯥꯏꯅꯦ
ꯀꯩꯗꯧꯔꯤꯕ
ꯍꯋꯥꯏ ꯁꯥꯏꯔꯤ
ꯆꯥꯛ ꯆꯥꯗ꯭ꯔꯤꯕꯣ
ꯆꯥꯗ꯭ꯔꯤ
ꯎꯝ
ꯆꯥꯛꯄꯨ ꯍꯋꯥꯏ ꯃꯪꯒꯟ
ꯆꯥꯛꯇꯤ ꯄꯂꯦꯝꯅ ꯊꯣꯡꯉꯤꯔꯥ
ꯊꯣꯡꯖꯔꯤ ꯄꯂꯦꯝꯅ
ꯎꯝ ꯀꯔꯤ ꯌꯦꯟꯁꯥꯡ ꯊꯣꯡꯉꯤꯕ
ꯇꯨꯅꯦꯃꯥ
ꯀꯔꯤ
ꯇꯨꯃꯦꯃ
ꯀꯩꯅꯣ ꯑꯗꯨꯗꯤ
ꯉꯥꯗꯣ ꯇꯨꯝꯃꯦꯃ ꯐꯤꯐꯇꯤꯟꯅ ꯂꯩꯗꯣ ꯈꯪꯕ꯭ꯔꯥ
ꯑꯥ
ꯑꯗꯨꯗꯣ
ꯑꯣ ꯅꯣꯏ ꯑꯗꯥꯏ ꯇꯨꯃꯦꯃꯥ ꯀꯧꯕ꯭ꯔꯥ
ꯅꯣꯏ ꯑꯗꯥꯏ ꯅꯣꯏ ꯑꯗꯥꯏꯗꯤ ꯀꯩ ꯀꯩ ꯀꯧꯅꯒꯦ
ꯑꯣ ꯑꯩꯈꯣꯏꯗꯗꯤ ꯇꯨꯝꯃꯦꯕꯁꯨ ꯀꯧꯅꯩꯌꯦ
ꯇꯨꯃꯦꯃꯥ ꯍꯥꯏꯕ
ꯎꯝ
ꯅꯣꯛꯅꯤꯡꯉꯦ
ꯂꯧ ꯀꯣꯏꯦ
ꯑ ꯐꯩ ꯐꯩ ꯐꯥꯔꯤꯔꯣ ꯂꯩꯁꯤꯔꯣ
ꯑ ꯑꯩꯈꯣꯏ ꯑꯩꯈꯣꯏꯒꯤ ꯏꯄꯨꯣꯡꯒꯤ ꯄꯨꯈ꯭ꯔꯤ ꯊꯣꯟꯅꯦꯅ ꯁꯤꯠꯄ
ꯎꯝ
ꯑꯗꯨꯗ ꯉꯥ ꯐꯥꯕꯗꯨ ꯌꯥꯎꯁꯟꯕ ꯑꯩꯅ
ꯎꯝ
ꯔꯇꯦꯞꯄ ꯀꯔꯤꯌꯥꯗ ꯑꯩꯅ ꯑꯇꯣꯞꯄ ꯀꯅꯥ ꯀ ꯑꯣꯏ ꯁꯥꯟꯂꯒꯦ
ꯀꯅꯥꯝ ꯁꯥꯟꯅꯗꯦ ꯄꯝꯁꯅꯥ ꯁꯥꯟꯅꯩ ꯑꯗꯩ ꯁꯥꯟꯅꯩ ꯑꯗꯒꯤ ꯩ ꯀ ꯎꯝ
ꯅꯪꯒꯤ ꯇꯥꯛꯁꯇꯣ
ꯎꯝ
ꯂꯣꯏꯈ꯭ꯔꯀꯥꯟꯗ ꯀꯅꯥ ꯀꯅꯥ ꯐꯣꯟ ꯇꯧꯔꯛꯀꯦꯕ
ꯑꯗꯨꯅꯦ ꯃꯁꯤ ꯃꯁꯤꯒꯤ ꯉꯔꯥꯡ ꯂꯣꯏꯈꯤꯗ ꯉꯥꯏꯔꯤꯕꯅꯦ ꯃꯁꯤ ꯁꯥꯟꯅꯩ ꯄꯜꯆꯔ ꯁꯥꯟꯅꯩ ꯄꯥꯝꯁꯥ ꯍꯧꯖꯤꯛꯇꯤ ꯁꯥꯟꯅꯔꯝꯕꯅꯤ ꯑꯗꯒꯤ ꯑ ꯀꯩꯅꯣꯁꯨ ꯇꯧꯔꯛꯑꯦ ꯀꯩ ꯎꯝ ꯆꯦ ꯔꯣꯁꯤꯇꯥꯁꯨ ꯇꯧꯔꯛꯏ
ꯉꯁꯤꯒꯤ ꯃꯤꯒꯌꯥ ꯁꯥꯟꯅꯔꯕ
ꯑꯩꯈꯣꯏ ꯃꯥꯅꯥꯁꯨ ꯁꯥꯟꯅꯩ ꯉꯁꯥꯏ
ꯄꯥꯝꯁꯅꯥꯕ ꯑꯗꯨ ꯐꯣꯟꯒ ꯇꯧꯔꯛꯑꯣ ꯍꯥꯏꯅꯤ
ꯇꯔꯣꯑꯣ ꯍꯥꯏꯌꯨꯔ ꯍꯥꯏꯒꯦ ꯍꯥꯏꯒꯦ
ꯑꯩꯁꯨ ꯃꯤ ꯈꯔ ꯌꯥꯝꯅ ꯁꯥꯟꯅꯕ ꯄꯥꯝꯃꯤ
ꯎꯝ ꯁꯥꯟ ꯁꯅꯣ ꯆꯦꯔꯣꯁꯤ ꯇꯥꯕꯁꯨ ꯁꯥꯟꯅꯗ꯭ꯔꯣ ꯆꯦ ꯀꯩꯅꯣꯁꯨ ꯆꯦꯔꯣꯜꯁꯤ ꯇꯥ ꯍꯥꯏꯕ ꯅꯠꯇ꯭ꯔꯣ ꯑꯍꯟꯗꯨꯅ ꯃꯥꯥꯏꯁꯨ ꯌꯥꯔꯦ ꯍꯥꯏꯕꯅꯦk
ꯌꯥꯅꯦ
ꯎꯝ ꯁꯥꯟꯅꯧ ꯃꯣꯏꯒꯁꯨ
ꯁꯥꯅꯤꯡꯉꯤ ꯑꯩ ꯀꯩꯅꯣ ꯇꯔꯥꯃꯉꯥꯗꯣ ꯇꯔꯥꯃꯉꯥꯁꯨꯗꯣ ꯍꯜꯂꯣ
ꯅꯪꯒꯤ ꯄꯣꯟ ꯌꯥ ꯃꯥꯜꯂ ꯄꯣꯟ ꯃꯤꯒ ꯁꯠꯅꯕꯗꯒꯩ ꯇꯧꯗꯦꯕ
ꯈꯔꯦ
ꯑꯃꯨꯛ ꯇꯥꯔꯨꯗ꯭ꯔꯦ ꯇꯥꯔꯕꯅ
ꯇꯥꯔꯦ ꯇꯥꯔꯦ
ꯎꯝ ꯃꯤꯒ ꯁꯥꯟꯅꯕꯗꯗꯤ ꯀꯩꯝ ꯇꯧꯗꯦ ꯍꯥꯏꯕ ꯑꯩ ꯐꯣꯟꯁꯦ ꯅꯪꯁꯨ ꯁꯥꯟꯅꯕꯗꯣ ꯌꯥꯗꯦ ꯅꯪ ꯐꯣꯟ ꯌꯥꯗꯕ ꯑꯣꯏꯔꯝꯅꯦ ꯑꯩ ꯐꯣꯟ ꯌꯥꯗꯕ ꯑꯣꯏꯔꯝꯃꯣꯏ ꯍꯥꯏꯕ
ꯆꯨꯝꯃꯦ ꯆꯨꯝꯃꯦ ꯆ ꯇꯨꯝꯕꯤꯔꯒ ꯁꯥꯟꯅꯕꯁꯨ ꯌꯥꯗꯦ
ꯌꯥꯗꯕ꯭ꯔꯥ ꯅꯪ ꯐꯣꯟ ꯌꯥꯗ ꯐꯩꯅꯦ
ꯏꯁ ꯑꯩ ꯐꯣꯟꯗ ꯑꯗꯨꯇꯥꯏꯅꯁꯨ ꯍꯥꯏꯁꯅꯦꯦ
ꯀꯔꯤ
ꯏꯁ ꯐꯔꯁꯨ ꯐꯠꯇ꯭ꯔꯁꯨ ꯃꯣꯏꯗꯒꯤ ꯑꯩꯅ ꯇꯥꯡꯉꯤꯀꯣ
ꯀꯩ ꯍꯥꯏꯅꯣ
ꯃꯣꯏ ꯐꯣꯟꯗꯨꯗꯣ
ꯎꯝ
ꯑꯗꯒꯤ ꯑꯩꯅ ꯇꯥꯡꯉꯤꯀꯣ
ꯑꯦ ꯐꯣꯟ ꯇꯥꯡꯕꯒ ꯌꯥꯗꯕ ꯀꯩ ꯃꯔꯤ ꯂꯩꯅꯒꯦ
ꯅꯤꯉ ꯅꯨꯡꯉꯥꯏꯇꯕꯒꯤꯦ ꯍꯥꯏꯌꯨ
ꯎꯝ ꯅꯠꯇꯟꯅꯠꯇ ꯄꯣ ꯆꯩꯥꯗꯕ
ꯑꯗꯨ ꯑꯩꯈꯥꯟ ꯑꯣꯟꯅꯔꯤꯁꯤꯗ ꯅꯪ ꯐꯣꯟꯗꯒꯤꯩꯥꯔꯒꯦ
ꯕꯥꯔꯣꯅꯦ ꯑꯣꯅꯦ ꯔꯖꯤꯅꯦ
ꯉꯁꯤ ꯋꯥꯔꯤ ꯑꯩ ꯁꯥꯟꯅꯕꯗ ꯆꯪꯛꯕ ꯄꯩꯁꯥꯗꯣ ꯌꯦ ꯌꯦꯟꯊꯣꯡ ꯆꯥꯛꯗꯅꯤꯀꯣ
ꯀꯤꯜꯍꯧ ꯆꯥꯒꯦ
ꯆ꯭ꯥꯒꯗꯃꯕ
ꯆꯥꯒꯦ ꯆꯥꯒꯦ
ꯎꯝ ꯑꯩ ꯑꯩꯒꯤꯁꯨ ꯄꯣꯛꯀꯗꯕ
ꯄꯨꯔꯛꯀꯦ ꯄꯨꯔꯛꯀꯦ ꯑꯩ ꯑꯦꯛꯇ ꯌꯦꯟ ꯃꯌꯥꯝ ꯊꯣꯡꯉ ꯅꯪꯒꯤꯛꯇ ꯊꯤꯜꯂꯛ ꯂꯣꯏꯔꯦ
ꯊꯤꯜꯂꯛꯑꯣ
ꯎꯝ ꯔꯣꯁꯤꯕꯂꯥ ꯍꯣꯏ ꯃꯌꯨꯝꯁꯨ ꯈꯪꯗꯦ ꯑꯃꯨꯛꯇ ꯆꯠꯁꯤꯦ ꯌꯥꯗꯕꯅꯤꯅ ꯑꯝꯛꯇ ꯆꯠꯍꯧꯗ꯭ꯔꯦ ꯑꯗꯨꯗꯨꯅ ꯍꯦꯛꯇ ꯀꯣꯏꯊꯤ ꯊꯤꯔꯒ ꯀꯩꯅꯣ ꯇꯧꯔꯒ ꯃꯥꯏꯛ ꯑꯃ ꯄꯥꯜꯂꯒ ꯑꯣꯇꯣ ꯊꯧꯔꯒ ꯍꯦꯛꯇ ꯂꯥꯎꯔ ꯂꯥꯎꯔ ꯍꯪꯉ ꯂꯥꯛꯑꯒꯦ ꯃꯣꯏ ꯉꯥꯔꯤ ꯌꯣꯟꯕ ꯂꯥꯛꯄꯗꯣ ꯈꯣꯡꯕ꯭ꯔꯥ ꯂꯝꯕꯤꯗ ꯄꯝꯄꯥꯛ ꯈꯤꯇ ꯀꯩ ꯌꯣꯜ ꯂꯥꯛꯄꯗꯣ ꯑꯗꯨꯃꯥꯏꯅ ꯂꯥꯜꯂꯨꯔꯦ ꯀꯩꯅꯣꯅꯦ
ꯊꯧꯕꯥꯜ ꯆꯠꯂꯕ ꯅꯠꯇ꯭ꯔꯣ
ꯀꯔꯤ
ꯊꯧꯕꯥꯜ ꯆꯠꯂꯕ ꯅꯠꯇ꯭ꯔꯣ
ꯆꯠꯂꯦ ꯃꯣꯏ ꯑꯇꯩ ꯑꯩꯈꯣꯏ ꯑꯇꯩ ꯂꯣꯏ ꯆꯠꯅꯩ ꯍꯥꯏꯕ ꯂꯣꯏꯁꯤ ꯂꯥꯎꯗꯤ ꯆꯠꯍꯧꯗ꯭ꯔꯦ ꯐꯔꯛ ꯇꯥꯗꯅ
ꯑꯩ ꯂꯥꯛꯑꯣ ꯀꯩꯅꯣꯗꯣ
ꯂꯥꯛꯀꯦ ꯂꯥꯛꯀꯦ ꯍꯧꯖꯤꯛꯇꯤ ꯂꯥꯛꯑꯣꯔꯣ
ꯎꯝ ꯍꯧꯇꯤ ꯑꯅꯤ ꯅꯪ ꯉ ꯁꯥꯡꯒꯝꯗꯦ ꯇꯦ
ꯁꯤꯁ ꯒ꯭ꯌꯥꯟ ꯇꯥꯑꯒ ꯁꯥꯔꯤꯁꯤꯗꯤ
ꯑꯦ ꯅꯥꯏ ꯍꯥꯏꯕꯅꯤꯗꯣ ꯍꯥꯏꯕꯤ ꯋꯥꯅꯤ ꯂꯥꯛꯅꯤꯡꯉꯩ ꯂꯥꯛꯒꯗ꯭ꯔꯣ ꯀꯩꯅꯣ
ꯍꯉꯈꯣ ꯍꯧꯖꯤꯛꯇꯤ ꯄꯩꯁꯥ ꯆꯪ
ꯄꯦꯖꯪ ꯐ꯭ꯔꯤꯌꯦꯕ
ꯆꯠ ꯊꯤꯔꯛꯑꯣꯔꯣ ꯍꯧꯖꯤꯛꯇ ꯑꯗꯨꯗꯤ ꯄꯩꯁꯥ ꯆꯪꯉꯛꯇ꯭ꯔꯤꯕꯅꯤꯅ ꯌꯦꯟꯗꯣ ꯂꯩꯇ꯭ꯔꯤ ꯍꯥꯏꯕ ꯑꯗꯨꯗꯣ ꯊꯤꯜꯂꯛꯅꯤꯉꯥꯏꯗ ꯂꯩꯈ꯭ꯔꯦ ꯍꯥꯏꯕ
ꯑ
ꯍꯥꯏꯥꯏꯔꯤꯕꯖꯦ
ꯆꯪꯉꯣ ꯍꯥꯏꯌꯣ
ꯅꯪ ꯈꯔ ꯑꯝꯇ ꯍꯥꯏꯕꯤꯈꯣꯗꯅ
ꯑꯩ ꯑꯩ ꯃꯤꯁꯒꯦ ꯑꯩ ꯃꯤ ꯁꯦ
ꯎꯝ ꯊꯥꯒꯣ ꯊꯥꯒꯣ
ꯇ ꯑꯩꯅꯤꯅ ꯃꯤꯅꯠ ꯇꯔꯥ ꯇꯔꯥꯗ ꯊꯝꯅꯩꯗꯣ
ꯑꯥ
ꯊꯝꯃꯔꯣꯏ ꯇꯔꯥꯅꯤꯊꯣꯏꯗ ꯃꯁꯥꯊꯣꯟꯅ ꯀꯛꯆꯒꯁꯤꯅꯤ
ꯎꯝ ꯀꯛꯄꯅꯦ ꯀꯛꯄꯅꯦ ꯇꯔꯥꯅꯤꯊꯣꯏꯗ ꯃꯇꯣꯝ ꯀꯛꯄꯅꯦ ꯑꯗꯣ ꯀꯛꯇꯕ ꯌꯥꯎꯕꯅꯤ ꯃꯔꯛ ꯃꯔꯛꯇ
ꯑꯗꯨ ꯇꯔꯥꯅꯤꯊꯣꯏꯨꯥꯎ ꯁꯥꯟꯅꯔꯁꯤ
ꯍꯣꯏ ꯍꯣꯏ ꯄꯣꯏꯅꯦ ꯑꯃꯨꯛ ꯍꯥꯏꯔꯛꯑꯕ ꯀꯅꯥꯅꯣꯝꯅ
ꯆꯠꯇꯃꯤꯅ ꯄꯣꯛꯏꯅꯦꯌꯦ
ꯅ ꯌꯥꯝ ꯅ ꯍ
ꯈꯪꯗꯦ ꯈꯪꯗꯦ꯫
ꯀꯩꯅꯣꯗꯧ ꯁꯤꯡꯗꯦꯗ ꯀꯣ ꯅꯪꯁꯦ ꯄꯪꯉꯦ ꯍꯥꯏꯕꯁꯨ ꯌꯔꯣꯏ꯫ ꯗꯗꯤ꯫
ꯅꯪꯅ ꯉꯔꯁꯤꯟ ꯊꯤꯗꯛꯈꯅꯤꯀꯣ꯫
ꯎꯝ ꯅꯣꯛꯅꯤꯡꯉꯤ ꯌꯥꯝꯅ꯫
ꯀꯥꯥꯟꯅꯅꯣ ꯐꯣꯟꯇꯧꯔꯛꯏꯗꯨꯅ꯫
ꯍꯜꯂꯣ꯫
ꯍꯜꯂꯣ꯫
ꯎꯝ꯫
ꯀꯅꯅꯣ ꯐꯣꯟ ꯇꯧꯔꯛꯏꯗꯣ ꯃꯦꯁꯦꯁ ꯊꯔꯛꯢꯔꯣ ꯐꯣꯟ ꯇꯧꯔꯛꯢꯔꯣ꯫
ꯁꯨꯔꯝꯅꯤꯍꯦ ꯃꯤꯅꯠ꯫ ꯁꯨꯔꯒ ꯊꯝꯈꯤꯕꯒ ꯑꯣꯔꯝꯅꯤꯌꯦ꯫ ꯑꯣ ꯀꯌꯥ ꯀꯌꯥꯗꯒꯤꯅꯣ ꯇꯧꯈꯤꯗꯣ ꯄꯨꯡ ꯀꯥꯌꯅꯣ꯫ ꯁꯨꯔꯝꯃꯅꯤ ꯑꯥ ꯑꯗꯨꯗꯤ ꯃꯥ ꯊꯝꯈ꯭ꯔꯕ ꯃꯥꯜ꯫
ꯅꯣꯏ ꯃꯥꯁꯨ ꯁꯥꯟꯅꯩꯔꯣ꯫
ꯍꯝ꯫
ꯅꯣꯏ ꯃꯥꯁꯨ ꯁꯥꯟꯅꯩꯔꯣ꯫
ꯑꯩꯅ ꯈꯣꯏꯃꯥ ꯄꯥꯝ ꯆꯅꯗꯥ ꯇꯧꯍꯂ ꯁꯅꯍꯟꯕ꯫ ꯑꯩꯈꯣꯏ ꯃꯥ ꯅꯪꯉꯣꯟ ꯇꯧꯍꯜꯂꯛꯎꯔꯣ ꯁꯥꯟꯅꯒꯦꯔꯣ꯫
ꯏꯁ ꯀꯩ ꯍꯥꯏꯗꯣꯏꯕꯅ ꯅꯣꯏ ꯃꯥꯗꯗꯤ ꯫
ꯑꯦ ꯋꯥꯔꯤ ꯁꯥꯟꯅꯧ ꯀꯩꯅꯣ ꯋꯥꯔꯤ ꯁꯥꯟꯅꯕꯕꯨ ꯀꯩ ꯍꯥꯏꯗꯣꯏꯅꯣ ꯅꯪ ꯃꯤ ꯃꯌꯥꯝ ꯋꯥꯔꯤ ꯁꯥꯟꯅꯅꯤꯡꯉꯦ ꯍꯥꯏꯗꯥꯏꯅꯦ꯫
ꯆꯥꯍꯦ ꯇꯜꯂꯤ ꯏꯀꯥꯏ꯫
ꯏꯁ ꯏꯁ ꯏꯁ꯫
ꯇꯜꯂꯤ ꯏꯀꯥꯏ ꯀꯥꯏ ꯍꯜꯂꯣ ꯀꯩꯗꯧ ꯏꯀꯥꯏꯕ ꯅꯪꯗꯤ꯫
ꯅꯪ ꯑꯣꯏꯅ ꯁꯥꯟꯅꯁꯤꯅꯦ ꯑꯗꯨꯒ ꯇꯧꯔꯛꯑꯣꯅꯦ꯫
ꯈꯣꯏ ꯃꯥꯗꯒꯤ꯫
ꯎꯝ꯫
ꯇꯜꯂꯦ ꯃꯤ ꯐꯣꯟꯄꯥꯏꯕ꯫ ꯑꯦ ꯑꯩꯈꯣꯏꯒ ꯆꯠꯃꯤꯟꯅꯔꯁꯨ ꯌꯥꯕꯗꯨꯕꯨ꯫ ꯐꯥꯏꯗꯦ ꯑꯩꯗꯤ꯫
ꯈꯪꯉꯤ ꯏꯕꯦꯝꯃ꯫
ꯄꯥꯏꯗ ꯐꯒꯤ ꯇꯧꯕꯅꯤ꯫ ꯇꯜꯂꯦ ꯇꯧꯕꯅꯦ ꯇꯜꯂꯦꯪ
ꯑꯁ꯫
ꯃꯣꯏꯅ ꯀꯧꯒꯗꯧ꯫
ꯑꯩꯅ ꯅꯨꯄꯥꯞꯁꯅꯥꯗ ꯇꯧꯔꯛꯑꯣ ꯍꯥꯏꯒꯣ꯫
ꯍꯣꯏ ꯍꯣꯏ ꯍꯥꯏꯒꯦ ꯍꯥꯏꯒꯦ꯫
ꯎꯝ꯫
ꯎꯝ ꯅꯣꯏ ꯆꯤꯆꯦ ꯍꯣꯏꯁꯨ ꯁꯪꯉꯥ ꯀꯟꯗ ꯅꯗꯨꯝ ꯁꯥꯟ ꯅꯧ꯫ ꯅꯣꯏ ꯆꯤꯆꯦ ꯍꯣꯏꯁꯨ ꯁꯪꯉꯀꯥꯟ ꯁꯨꯝ ꯁꯥꯟꯅꯧꯋꯣ꯫ ꯎꯝ꯫ ꯅꯠꯇꯕ ꯁꯨꯝ ꯃꯥꯅ ꯇꯨꯡꯉꯥꯟꯅ ꯕꯤꯖꯕꯅꯤꯗ꯫ ꯇꯨꯝꯃꫭꯏꯒꯤ ꯑꯦ ꯑꯥ ꯃꯣꯏ ꯃꯣꯏꯒꯤ ꯃꯃꯤꯡꯗꯨ ꯊꯥꯔꯒ ꯁꯤꯁꯤ ꯄꯥꯁ ꯑꯗꯒꯤ ꯃꯣꯏꯅ ꯐꯪꯕ ꯃꯥꯛꯅ ꯁꯤꯅꯤ꯫
ꯃꯤꯃꯉꯥ ꯁꯨꯔꯗꯤ ꯌꯥꯏꯗꯅ꯫
ꯎꯝ꯫
ꯃꯤꯉꯣꯟꯗ ꯁꯨꯝ ꯍꯟꯖꯤꯟ ꯍꯟꯖꯤꯟ ꯇꯧꯕꯗꯣ ꯇꯟꯕ꯫
ꯎꯝ ꯃꯥꯅꯤ ꯃꯥꯅꯤ ꯍꯥꯏꯔꯥꯛꯀꯦ ꯍꯥꯏꯔꯥꯛꯀꯦ ꯑꯩ ꯑꯗꯨ ꯆꯥꯎꯉꯥ ꯍꯥꯞꯄꯤꯗꫭ ꯑꯇꯩꯗꯤ ꯍꯥꯠꯇꯕ ꯃꯥꯜꯂꯦ ꯃꯣꯏ ꯃꯔꯤ ꯈꯠꯇ ꯃꯥꯜꯂꯦ
ꯀꯩꯅꯣ ꯅ ꯅꯪꯅ ꯍꯥꯏꯕ ꯍꯥꯏꯕꯅꯦ
ꯑꯩꯅꯅꯦ ꯍꯥꯏꯗꯣꯏꯁꯦ ꯀꯩꯅꯣ
ꯑꯩꯩꯅ ꯍꯥꯏꯗꯗꯤ ꯂꯥꯏꯗ ꯍꯥꯏ ꯍꯥꯟꯒꯗ꯭ꯔꯣ ꯑꯇꯩꯗꯤ ꯁꯗꯤꯕꯤꯀꯦꯠ ꯈꯠꯇꯪ ꯄꯤ
ꯅꯝꯃꯒꯅ ꯀꯥꯅ ꯍꯪꯅꯤ ꯍꯦ ꯏꯁꯣꯔ ꯏꯕꯨꯡ ꯏꯕꯦꯝ ꯏꯕꯨꯡꯉꯣ ꯄꯝꯁꯗꯣ ꯍꯥꯏꯈꫭ ꯈꯠꯈꫭꯅ ꯍꯥꯏꯗꯤ
ꯄꯣꯏꯟ ꯅꯠꯇꯦꯀꯣ ꯁꯦꯀꯦꯟ ꯃꯁꯤꯡꯅꯤꯀꯣ ꯄꯣꯏꯟ ꯅꯠꯇꯦꯀꯣ
ꯈꯪꯗꯦ ꯈꯪꯗꯦ
ꯍ ꯌꯥꯝ ꯅꫭꯛꯅꯤꯡꯉꯦ
ꯈꯪꯗꯦ
ꯑꯟꯁꯤꯅꯥꯗꯨ ꯀꯣꯜ ꯇꯧꯔꯛꯑꯝꯕꯅꯤ ꯇꯨꯝꯊꯣꯛꯑꯨ ꯇꯨꯝꯊꯣꯛꯑꯨꯒꯦ ꯍꯥꯏꯔꯛꯑꯦ ꯀꯣꯜ ꯀꯛꯈꯤꯕꯒꯤ ꯑꯩꯅ ꯑꯩꯅꯦ
ꯑꯗꯨꯗ ꯃꯦꯁꯦꯁ ꯊꯥꯈꯨꯋꫭ ꯅꯝꯕꯔꯗꯨ ꯄꯤꯁꯤꯜꯈꫭ ꯑꯗꯨꯒ ꯀꯣꯜ ꯇꯧꯔꯛꯑꫭꯅ
ꯂꯧꯇꯥꯛꯀꯤ ꯑꯉꯥꯡꯗꯨꯃꯥ ꯂꯥꯛꯑꯦ ꯆꯤꯔꯥꯏ ꯂꫭꯡꯉꯨ ꯃꯆꯥꯥꯗꯣ ꯑꯗꯥ ꯑꯥ ꯑꯗꯥꯒꯤ ꯑꯩꯈꯣꯏ ꯇꯣꯡꯒ ꯁ꯭ꯀꯨꯜ ꯆꯠꯃꯤꯟꯅꯔꯤꯕ ꯇꯥꯟ ꯍꯌꯦꯡꯗꯤ ꯊꯕꯛ ꯆꯠꯇꫭꯏꯔꯥ
ꯆꯠꯇꯨꯏꯅꯤ
ꯎꯝ ꯇꯧꯕꯅꯦ ꯑꯗꯨ ꯑꯥꯗ ꯊꯤꯖꯗꯕ ꯍꯣꯁꯄꯤꯇꯥꯜꯗ ꯂꯩꯔꯦꯅ ꯐꯣꯟ ꯇꯧꯅꯔꯨꯀꯥꯟꯗ ꯑꯃ ꯍꯥꯏꯔꯛꯑꯦ
ꯊꯕꯛ ꯆꯠꯇ꯭ꯔꯗꯤ ꯌꯨꯝꯗ ꯀꯩꯒꯤꯅꯣ ꯍꯥꯏꯁꯦ ꯈꯪꯗꯦ ꯈꯪꯗꯦ ꯑꯩꯗꯤ ꯌꯥꯔꫭꯏꯀꫭ ꯊꯝꯕ